ꯏꯆꯟꯒꯤ ꯋꯥꯔꯤ ꯌꯧꯈ꯭ꯔꯥꯕꯅꯦꯍꯦ ꯍꯣꯏ
ꯍ‌ꯣꯏꯒ ꯎꯝ ꯏꯆꯟ ꯅꯪꯒꯤ ꯃꯤꯡ ꯀꯔꯤ ꯀꯧꯒꯦ ꯀꯥꯏꯅ ꯈꯨꯝꯕꯗꯣ ꯅꯪ ꯃꯁꯛ ꯌꯥꯝ ꯐꯖꯩꯌꯦ ꯀꯅꯥ ꯀꯔꯤ ꯆꯥꯒꯦ ꯀꯥꯏꯅ ꯇꯧꯕꯗꯣ
ꯃꯤꯕꯨ ꯏꯝꯄ꯭ꯔꯦꯁ ꯇꯧꯕ ꯍꯩꯕ ꯍꯥꯏꯕꯁꯤꯗꯤ ꯂꯩꯗꯅ ꯃꯥ ꯃꯁꯥ ꯃꯁꯥꯒꯤꯗ ꯂꯩꯔ‌ꯦꯗ
ꯎꯝ ꯍꯨꯝ ꯑꯗꯨ ꯅꯪꯒꯤ ꯑꯣꯏꯅꯗꯤ ꯀꯃꯥꯏ ꯇꯧꯕ ꯇꯥꯔꯦ ꯑꯗꯨ ꯃꯤ ꯑꯇꯩꯒꯤ ꯂꯣꯏ ꯇꯣꯛꯈ꯭ꯔꯥꯁꯦꯕꯀꯣ ꯍꯣꯏ ꯍꯣꯏ
ꯑꯩꯒꯤ ꯑꯣꯏꯔꯗꯤ ꯋꯥꯉꯥꯡ ꯁꯉꯥꯡ ꯐꯛ
ꯄ꯭ꯔꯦꯁ ꯇꯧꯔꯅꯦ
ꯑꯩꯒꯤ ꯏꯌ‌ꯣꯡ ꯑꯩ ꯑꯩꯉꯣꯟ ꯃꯑꯣꯡꯗ ꯑꯣꯏꯔꯗꯤ ꯅꯪꯅ ꯁꯦꯠꯂꯤ ꯆꯥꯔꯤꯕ ꯗꯣ ꯐꯖꯅ ꯁꯦꯠꯂꯣ ꯃꯤ ꯈꯔꯗꯤ ꯑ ꯂꯩꯗꯅ ꯃꯥꯒꯤ ꯃꯥꯅ ꯁꯦꯠꯂꯤꯕ ꯗ꯭ꯔꯦꯁ ꯐꯥꯎꯕ ꯐꯖꯅ ꯁꯦꯠꯄ ꯍꯩꯇꯕ ꯃꯤꯒꯨꯝꯕ ꯂꯩꯕꯗꯣ
ꯎꯝ ꯎꯝ ꯑꯗꯨ ꯐꯖꯅ ꯁꯦꯠꯄ ꯍꯩꯇꯕ ꯍꯥꯏꯕꯁꯦ ꯀꯔꯝꯕ ꯇꯥꯏꯞꯔꯣ ꯍꯥꯏꯗꯤ ꯑꯗꯨ ꯑꯦꯛꯖꯥꯝꯄꯜꯗ ꯗ꯭ꯔꯦꯁꯁ‌ꯦ ꯐꯖꯕ ꯁꯦꯠꯄ ꯉꯝꯗ꯭ꯔꯦ ꯍꯥꯏꯔꯁꯦ ꯀꯃꯥꯏꯅ ꯇꯧꯕ ꯇꯥꯔꯦ ꯑꯣ
ꯐꯖꯅ ꯁꯦꯠꯄ ꯍꯩꯇ‍꯭ꯔꯥꯗꯤꯅ‌ꯦ ꯁꯤꯝꯄꯜ ꯁꯤꯝꯄꯜ ꯑꯣꯏꯔꯒ ꯌꯥꯝ ꯅꯥꯜꯂꯣ ꯍꯥꯏꯕꯅꯦ
ꯑꯣ ꯀꯦ ꯀꯦ ꯀꯦ ꯁꯤꯝꯄꯜ ꯑꯣꯏꯔꯒ ꯅꯥꯟꯕ ꯍꯥꯏꯕꯁꯤꯅꯦꯕ ꯎꯝ ꯎꯝ ꯐꯦꯁꯟ ꯌꯥꯝ ꯇꯧꯕ ꯀꯩꯀꯥꯒꯤ ꯋꯥ ꯅꯠꯇꯕ
ꯎꯝ ꯌꯣ ꯌꯥꯒꯨꯝꯕꯗ‌ꯣ ꯑꯩꯗꯤ ꯄꯥꯝꯗꯦꯕ
ꯎꯝ ꯎꯝ
ꯑꯗꯨꯒ ꯁꯝꯁꯨ ꯐꯖꯅ ꯀꯩꯅꯣ ꯇꯧꯒꯗꯕ ꯃꯥꯅ ꯃꯥꯒꯤ ꯍꯦꯔ ꯏꯁ ꯇꯥꯏꯜꯗꯨꯁꯨ ꯃꯌꯥꯝ ꯀꯩꯅꯣ ꯃꯥꯥꯒ ꯃꯁꯛꯇꯨꯒ ꯈꯔ ꯆꯥꯟꯅꯒꯗꯕ ꯃꯤꯒꯤ ꯃꯁꯛꯇ ꯆꯥꯅꯩꯌꯦ ꯈꯪꯗꯦ ꯆꯥꯟꯅꯗꯦ ꯈꯪꯗꯦ ꯁꯥꯡꯕ‌ꯑ‌ꯣ ꯀꯩꯅꯣ ꯇꯧꯕ‌ꯣ ꯑꯥ ꯑꯗꯨꯗꯤ ꯁꯨꯡꯄꯥꯝ ꯄꯥꯝꯗ꯭ꯔꯦ ꯑꯩ
ꯎꯝ ꯍꯨꯝ ꯑꯗꯩ ꯃꯁꯛ ꯎꯝ ꯀꯦ ꯀꯦ ꯇꯥꯔꯤ ꯇꯥꯔꯤ
ꯑꯗꯨꯅ ꯑꯩ ꯑꯗꯨꯒꯤ ꯃꯌꯥꯝꯗꯨꯅ ꯑꯩꯉꯣꯟꯗ ꯀꯩꯅꯣ ꯏꯝꯄ꯭ꯔꯦꯁ ꯑꯣꯏꯒꯗꯕꯅꯤ
ꯎꯝ ꯍꯨꯝ ꯑ‌ꯣꯀ‌ꯣ
ꯑꯗꯣ ꯅꯪꯒꯤꯗꯤ
ꯑꯩꯅꯗꯤ ꯎꯝ ꯃꯤꯁꯤꯀꯣ ꯌꯥꯝꯅ ꯀꯩꯅꯣ ꯍꯦꯚꯤ ꯃꯦꯀꯞꯀꯨꯝꯕꯁꯦ ꯇꯧꯕꯤꯗ꯭ꯔꯕꯀꯣ ꯀꯩꯅꯣ ꯍꯦꯕꯤꯁꯦ ꯄꯛꯄ ꯂꯩ ꯄꯛꯇꯕꯁꯨ ꯂꯩꯌꯦꯕ ꯑꯗꯣ ꯀꯩ ꯍꯥꯏꯕ꯭ꯔꯥ ꯃꯦꯀꯞꯁꯨ ꯌꯥꯝꯅ ꯇꯧꯃꯜꯂꯁꯨ ꯐꯖꯕꯗꯨ ꯑꯃꯨꯛ ꯍꯦꯟꯅ ꯊꯤꯖꯤꯟꯍꯟꯕ ꯑꯃ ꯌꯥꯎꯋꯤꯗꯅ ꯐꯖꯅꯤꯉꯥꯏ ꯇꯧꯕ ꯀꯥꯟꯗ ꯍꯣꯏ ꯍꯣꯏ ꯑꯗꯨꯃꯛꯁꯨ ꯐꯖꯗꯕꯀꯣ ꯌꯦꯡꯕ ꯀꯥꯟꯗ ꯈꯔ ꯂꯦꯝꯕ ꯋꯥꯠꯂꯦꯗꯅ
ꯎꯝ
ꯎꯝ ꯑꯗꯨꯒ ꯍꯣꯏ ꯈꯔ ꯆꯝꯖꯕꯅꯗꯤ ꯈ꯭ꯋꯥꯏꯗꯒꯤ ꯐꯖꯩꯗꯥ ꯂꯣꯡ ꯔꯟꯗꯀꯣ ꯑꯩꯅ ꯈꯟꯕꯗ ꯌꯥꯝꯅ ꯀꯦꯕꯖꯦ ꯀꯃꯥꯏ ꯇꯧꯒꯦꯗ ꯀꯦꯃꯜꯂꯁꯨ ꯑ ꯅꯨꯄꯥꯅ ꯌꯥꯝ ꯂꯛꯅꯅꯤꯡꯕꯅꯦꯕ ꯂꯛꯅꯅꯤꯡꯕ ꯍꯥꯏꯕꯗꯤ ꯑꯥ ꯄꯥꯝꯕꯒꯤ ꯂꯛꯅꯕ ꯅꯠꯇꯕ ꯀꯩꯅꯣꯝꯃ ꯑꯥꯝ ꯇꯥꯏꯞ ꯑꯃ ꯂꯩꯌꯦꯕꯀꯣ ꯍꯥꯏꯕꯗꯤ
ꯎꯝ
ꯑꯗꯨ ꯑꯁꯦꯡ ꯁꯦꯡꯕꯅꯤꯗꯅꯥ ꯑꯗꯨ ꯑ ꯆꯨꯝꯅ ꯃꯤ ꯃꯃꯥꯡꯗ ꯍꯥꯏꯠ ꯇꯧꯕ꯭ꯋꯥꯅꯦꯕ ꯍꯥꯏꯗꯤ ꯑꯗꯨꯝ ꯈꯨꯝ ꯈꯪꯍꯟꯗꯕ ꯋꯥ ꯈꯇꯪꯅꯦꯕ ꯑꯗꯨ ꯅꯨꯄꯥ ꯑꯣꯏꯔꯗꯤ ꯅꯨꯄꯥꯅꯗꯤ ꯅꯨꯄꯥꯏ ꯇꯥꯏꯞ ꯈꯪꯕꯅꯦꯗꯅꯥ ꯑꯗꯨ ꯃꯣꯏꯅꯗꯤ ꯀꯃꯥꯏ ꯈꯟꯒꯦꯗꯥ ꯅꯨꯄꯥꯅ ꯂꯛꯅꯕꯤꯔꯗꯤ ꯑꯩ ꯐꯖꯕꯒꯤꯅꯦ ꯈꯟꯕꯁꯨ ꯈꯔ ꯌꯥꯎꯔꯤꯕꯀꯣ
ꯎꯝ
ꯑꯗꯨꯃꯥ ꯀꯣꯛꯇꯣ ꯐꯖꯅ ꯂꯥꯜꯂꯕ ꯑꯃꯅꯦ ꯑꯗꯣ ꯑꯥꯏꯗꯤꯌꯥ ꯑꯃ ꯍꯥꯏꯕꯗꯤ ꯄꯣꯠ ꯆꯩꯩ ꯍꯣꯡꯉꯗꯤ ꯀꯁꯇꯃꯔ ꯌꯥꯝꯕꯒꯨꯝꯕꯅꯦꯕ
ꯑꯥ
ꯎꯝ ꯑꯗꯨꯒꯤ ꯏꯁꯥꯒꯤ ꯚꯦꯜꯂꯨ ꯍꯥꯟꯅ ꯉꯥꯛ ꯄꯁꯤꯅ ꯈ꯭ꯋꯥꯏꯗꯒꯤ ꯗꯔꯀꯥꯔ ꯑꯣꯏꯌꯦꯅ ꯈꯜꯂꯤ ꯑꯩꯅ ꯈꯟꯕꯗ ꯍꯥꯏꯕꯗꯤ ꯑꯗꯨꯅꯦ ꯍꯥꯏꯕꯁꯦ ꯃꯦꯀꯞ ꯇꯧꯔꯒ ꯀꯦꯔꯒ ꯀꯣ ꯌꯥꯝꯅ ꯑꯣꯚꯔ ꯇꯧꯕꯗꯨꯁꯨ ꯑꯥ ꯃꯤꯅ ꯂꯛꯅꯅꯤꯡꯕ ꯈꯇꯪꯒꯤ ꯋꯥꯅꯦꯕ ꯇꯁꯦꯡꯅ ꯑꯁꯦꯡꯕꯒꯤ ꯄꯥꯝꯕꯗꯤ ꯅꯠꯇꯦꯕ ꯑꯗꯨ ꯃꯤꯅ ꯂꯛꯅꯕꯤꯅꯤꯉꯥꯏ ꯑꯣꯏꯕ ꯑꯃ ꯑꯣꯞꯁꯟꯁꯦ ꯑꯅꯤꯅꯦꯕ
ꯏꯁꯥ ꯏꯇꯣꯟꯇꯒꯤ ꯚꯦꯂ꯭ꯌꯨ ꯉꯥꯡꯑꯒ ꯃꯤꯅ ꯂꯛꯅꯕꯁꯨ ꯈꯔ ꯀꯤꯕ ꯍꯥꯏꯕ ꯇꯥꯔꯦꯅꯦ ꯀꯤꯕ ꯍꯥꯏꯕꯗꯤ ꯃꯤꯅ ꯄꯥꯛꯁꯨ ꯂꯛꯅꯕ ꯉꯝꯗꯕꯒꯤ ꯀ꯭ꯋꯥꯂꯤꯇꯤ ꯑꯃ ꯂꯩꯌꯦꯕ
ꯎꯝ ꯑꯗꯨꯗꯣ ꯑꯩꯉꯣꯟꯗ ꯌꯥꯎꯋꯦ ꯍꯦꯁ
ꯑꯦ ꯑꯗꯨꯅ ꯃꯦꯟ ꯑꯣꯏꯕꯁꯤ ꯑꯥꯥ ꯃꯤꯅ ꯂꯛ ꯌꯥꯝ ꯂꯛꯅꯕꯤꯕ ꯐꯣꯟ ꯅꯝꯕꯔ ꯌꯥꯝ ꯅꯤꯕꯤꯕ ꯃꯦꯁꯦꯁ ꯌꯥꯝ ꯊꯥꯕꯤꯕ ꯑꯗꯨꯗꯣ ꯄꯥꯝꯕ ꯌꯥꯗꯦꯕ ꯈ꯭ꯋꯥꯏ ꯗꯔꯀꯥꯔ
ꯑꯥ
ꯌꯥꯎꯋꯦꯕꯁꯦ ꯊꯥꯕꯁꯨ ꯀꯤꯕ ꯂꯛꯅꯕꯁꯨ ꯀꯤꯕ ꯑꯗꯨꯒꯨꯝꯕ ꯀ꯭ꯋꯥꯂꯤꯇꯤꯁꯦ ꯈ꯭ꯋꯥꯏ ꯍꯦꯟꯅ ꯗꯔꯀꯥꯔ ꯑꯣꯏꯌꯦꯕ ꯁꯦ ꯑꯩꯈꯣꯏꯅ ꯌꯦꯡꯕ ꯀꯥꯟꯗꯅꯤꯀꯣ ꯑꯁꯤꯁꯦ ꯎꯝ ꯅꯨꯄꯥꯅꯗꯤ ꯈꯪꯈ꯭ꯔꯅꯦꯕ ꯑꯁꯤꯒꯤꯁꯦ ꯀꯔꯝꯕ ꯇꯥꯏꯞꯅꯣ ꯍꯥꯏꯕꯁꯦ ꯑꯗꯨ ꯍꯣꯏ
ꯀꯟꯁꯦꯞꯁꯤ ꯎꯜꯇꯥꯥꯒ ꯆꯠꯄ ꯈꯔ ꯌꯥꯎꯋꯦꯗꯅ
ꯑꯥ ꯑꯥ
ꯎꯝ ꯍꯧꯖꯤꯛꯁꯦ ꯎꯝ ꯍꯥꯏꯔꯣ ꯍꯥꯏꯔꯣ
ꯑꯩꯗꯤ ꯄꯨꯟꯁꯤꯗ ꯑꯗꯨꯝ ꯑꯗꯨꯃꯥꯏꯅ ꯐꯨꯜ ꯃꯦꯀꯞ ꯐꯥꯎꯟꯗꯦꯁꯟ ꯀꯩꯀꯥꯞ ꯊꯥꯔꯒ ꯀꯦꯔꯛꯄꯗꯣ ꯁꯨꯡ ꯀꯦ ꯍꯦ ꯀꯦꯔꯛꯇ꯭ꯔꯤ ꯍꯧꯖꯤꯛ ꯐꯥꯎ ꯑꯩꯗꯤ ꯅꯦꯆꯔꯦꯜ ꯕꯌꯨꯇꯤꯅꯤ
ꯍꯥꯕꯁ
ꯑꯩꯅ ꯇꯩꯕ ꯑꯩꯅ ꯇꯩꯕ ꯍꯥꯏꯔꯗꯤ ꯂꯤꯞ ꯏꯁꯇꯤꯛ ꯇꯩꯔꯦ
ꯎꯝ ꯈꯔꯁꯨ ꯀꯦꯒꯤꯗꯧꯕꯅꯦ ꯈꯔꯁꯨ ꯀꯦꯒꯤꯗꯧꯕꯅꯤ ꯅꯨꯄꯤ ꯍꯥꯏꯕꯁꯦ ꯀꯤꯒꯗꯧꯕꯅꯦ ꯑꯗꯨꯕꯨꯗꯤ ꯑꯗꯨꯕꯨ ꯍꯥꯏꯕꯗꯤ ꯑꯩꯅ ꯉꯁꯥꯏ ꯍꯥꯏꯕꯗꯣ ꯃꯤꯅ ꯂꯛꯅꯕꯤꯕꯗꯣ ꯍꯔꯥꯎꯕ ꯌꯥꯗꯦ ꯍꯥꯏꯕꯁꯦ ꯃꯤꯅ ꯂꯛ ꯉꯝꯗꯕꯒꯤ ꯀ꯭ꯋꯥꯂꯤꯇꯤꯗꯣ ꯍꯦꯟꯅ ꯍꯔꯥꯎꯒꯗꯧꯕꯅꯦꯕ ꯍꯥꯏꯗꯤ ꯀꯩꯁꯨ ꯚꯦꯂꯌꯨ ꯌꯥꯎꯗꯅ ꯎꯕ ꯃꯤ ꯑꯣꯏꯔꯗꯤ ꯐꯣꯟ ꯅꯝꯕꯔ ꯂꯧꯔꯒ ꯃꯦꯁꯦꯁ ꯊꯥꯖꯤꯜꯂꯒꯀꯣ ꯌꯥꯝꯅ ꯈꯥꯏꯅꯤꯡꯉꯥꯏꯒꯤ ꯅꯨꯄꯥ ꯃ ꯌꯥꯝ ꯔꯁ ꯇꯧꯕꯅꯤꯕ ꯄꯥꯝꯃꯦ ꯈꯣꯠꯂꯦ ꯀꯣꯏꯕ ꯆꯠꯁꯤ ꯕꯥꯏꯛꯇ ꯅꯛꯄ ꯂꯥꯛꯑꯣ ꯀꯥꯔꯗ ꯇꯣꯡꯉꯣ ꯍꯥꯏꯅꯀꯣ ꯃꯌꯥꯝ ꯂꯥꯛꯀꯅꯦꯕ ꯑꯗꯣ ꯃꯥꯒꯤ ꯚꯦꯂꯨ ꯌꯥꯝ ꯍꯟꯊꯩꯑꯦ ꯍꯥꯏꯕꯅꯤꯗ
ꯎꯝ
ꯑꯗꯨ ꯇꯁꯦꯡꯅ ꯌꯥꯝ ꯄꯥꯝꯕꯒꯤꯔ ꯍꯥꯏꯗꯤ ꯅꯠꯇꯦꯕ ꯖꯁ
ꯆꯁ ꯃꯥꯒꯤ ꯃꯣꯏꯒꯤ ꯎꯝ ꯁꯨꯝ ꯅꯨꯡꯉꯥꯏꯊꯣꯛꯄꯗꯣ
ꯑꯍꯣꯏ ꯍꯣꯏ ꯍꯣꯏ ꯍꯣꯏ ꯑꯗꯨꯅꯦ ꯍꯥꯏꯕꯅꯤꯗ ꯑꯗꯨꯒꯤ ꯗꯔꯀꯥꯔ ꯑꯣꯏꯕꯁꯤꯗꯤ ꯃꯤꯕꯨ ꯂꯛꯅꯕ ꯀꯤꯍꯟꯕꯁꯤꯅꯦ ꯈ꯭ꯋꯥꯏ ꯗꯔꯀꯥꯔ ꯑꯣꯏꯌꯦꯕꯁꯦ ꯑꯗꯨꯒꯤ ꯀ꯭ꯋꯥꯂꯤꯇꯤꯁꯤꯅꯦ ꯑꯗꯨꯅ ꯄꯥꯈꯪ ꯃꯌꯥꯝ ꯃꯦꯁꯦꯁ ꯊꯥꯔꯛꯄꯒ ꯌꯥꯝ ꯄꯥꯝꯃꯨ ꯅꯨꯗ
ꯑꯩꯉꯣꯟꯗꯗꯤ ꯊꯥꯔꯛꯇꯦꯍꯦ ꯊꯥꯔꯛꯑꯗꯤ ꯑꯩꯅ ꯎꯝ ꯑꯩꯅ ꯃꯣꯏꯅ ꯊꯥꯔꯛꯑꯁꯨꯅꯦ ꯐꯖꯅ ꯆꯨꯝꯅ ꯈꯨꯝꯂꯗꯤ ꯑꯩꯅ ꯉꯁꯥꯏ ꯍꯥꯏꯕꯗꯨꯅꯦ ꯐꯖꯅ ꯆꯨꯝꯅ ꯈꯣꯝꯂꯗꯤ ꯑꯩꯗꯤ ꯕ꯭ꯂꯣꯛ ꯍꯦꯛꯇ ꯄꯤꯕ ꯑꯗꯨꯃꯥꯏꯅ ꯇꯧꯕꯗꯣ ꯇꯧꯍꯟꯕꯅꯦ ꯃꯣꯏꯅ ꯊꯥꯔꯛꯏꯁꯨ
ꯎꯝ
ꯈꯔ ꯃꯣꯏꯅ ꯊꯥꯔꯛꯏꯁꯨ ꯐꯖꯅ ꯊꯥꯔꯛꯇꯦꯕ ꯃꯤꯠ ꯃꯣꯏꯁꯨ ꯑꯇꯣꯞ ꯑꯇꯣꯞꯄ ꯄꯗꯒꯤ ꯃꯃꯥꯟꯅꯕ ꯑꯣꯏꯕ ꯑꯣꯏꯒꯦꯔꯥ ꯑꯇꯩꯗꯒꯤ ꯅꯝꯕꯔꯅꯤꯔꯒ ꯊꯥꯔꯛꯄꯁꯨ ꯌꯥꯎꯕꯅꯤꯅ ꯐꯖꯅ ꯈꯨꯝꯗꯕ ꯃꯤꯁꯨ ꯃꯌꯥꯝ ꯌꯥꯎꯋꯦꯕ ꯍꯟꯗ꯭ꯔꯦꯠꯀꯤ ꯃꯅꯨꯡꯗ ꯅꯥꯏꯟꯇꯤ ꯅꯥꯏꯟꯁꯦ ꯁꯨꯡꯜ ꯑꯣꯏꯗꯦꯕ ꯑꯗꯨꯅ ꯀꯅꯥꯅꯣ ꯀꯅꯥꯅꯣ ꯍꯪꯉꯗꯤ ꯑꯩꯅ ꯑꯦꯛꯖꯥꯝꯄꯜꯒꯤ ꯅꯪ ꯃꯤꯡ ꯀꯩ ꯀꯧꯒꯤ ꯀꯅꯥꯅꯣ ꯍꯪꯉꯗꯤ ꯃꯣꯏꯅ ꯑꯗꯨ ꯅꯠꯇꯕ ꯑꯥ ꯑꯩꯕꯨ ꯈꯪꯗꯕ꯭ꯔꯣ ꯑꯗꯨ ꯑꯗꯥ ꯑꯃꯈꯣꯛꯔ ꯍꯪꯉꯛꯄꯗꯣ
ꯍꯣꯏ ꯍꯣꯏ ꯆꯨꯝꯃꯦ ꯆꯨꯝꯃꯦ ꯑꯗꯨꯗꯣ ꯍꯥꯏꯕꯗꯤ ꯃꯇꯝ ꯂꯦꯟꯕꯅꯦꯕ ꯍꯥꯏꯕꯗꯤ ꯁꯨꯡꯈꯪ ꯈꯪꯗꯕ ꯃꯤ ꯑꯃꯗ ꯃꯦꯁꯦꯁ ꯊꯥꯕ ꯍꯥꯏꯕꯁꯦ ꯃꯔꯝ ꯂꯩꯇꯅ ꯑꯥ ꯊꯥꯗꯕꯅꯦꯕꯀꯣ ꯍꯥꯏꯗꯤ ꯅꯨꯄꯥ ꯈꯟꯕꯁꯦ ꯍꯩꯗꯤ ꯍꯩꯒꯗꯧꯕꯅꯦꯕ ꯅꯨꯄꯥ ꯈꯟꯕ ꯍꯩꯇꯕꯁꯨ ꯃꯌꯥꯝ ꯌꯥꯎꯋꯦꯕꯀꯣ ꯃꯔꯝ ꯁꯨꯡꯂꯩ ꯂꯩꯇꯕ ꯃꯤ ꯑꯃꯗ ꯃꯦꯁꯦꯁ ꯍꯥꯏꯕꯁꯦ ꯃꯁꯥꯒꯤ ꯚꯦꯂꯌꯨ ꯈꯔ ꯉꯥꯛꯅ ꯆꯠꯄ ꯃꯤꯗꯤ ꯃꯦꯁꯦꯖ ꯁꯨꯛꯊꯥ ꯊꯥꯔꯣꯏꯕ ꯅꯨꯄꯥ ꯑꯦꯅꯤ ꯅꯨꯄꯥ ꯑꯃ ꯑꯣꯏꯁꯅꯨꯕ ꯑꯣ ꯃꯔꯝ ꯂꯩꯇꯅ ꯃꯤꯗ ꯃꯦꯁꯦꯖ ꯄꯨꯡꯊꯥ ꯊꯥꯖꯤꯟꯕ ꯂꯩꯗꯅ ꯃꯔꯝ ꯂꯩꯇꯕ ꯍꯥꯏꯕ ꯈꯔ ꯂꯩꯗꯅꯀꯣ ꯅꯣꯏ ꯌꯥꯝ ꯊꯦꯡꯅꯔꯝꯒꯅꯤꯗ
ꯑꯁ ꯑꯩꯗꯤ ꯃꯌꯥꯝꯒ ꯊꯦꯡꯅꯔꯦꯗ
ꯑꯍꯣꯏ ꯑꯗꯨ ꯑꯃ ꯁꯨꯡꯌꯥ ꯌꯥꯗ꯭ꯔꯕꯅꯤ ꯉꯛꯇꯪ ꯗꯤꯜ ꯂꯦꯟꯒꯦ ꯍꯥꯏꯔꯗꯤ ꯌꯥꯏꯀꯣ
ꯎꯝ
ꯑꯗꯨ ꯑꯃ ꯌꯥꯗ꯭ꯔꯕꯅꯤ
ꯑꯁ ꯅꯣꯡꯃꯗꯤ ꯑꯩ ꯈꯣꯏꯗꯧꯒ ꯁꯥꯎꯅꯤꯡꯃꯟꯗꯅ ꯅꯨꯞ ꯅꯨꯄꯥꯗꯣ ꯑꯗꯨꯃꯥꯏꯅ ꯃꯦꯁꯦꯁ ꯊꯥꯔꯛꯄ ꯅꯪꯕꯨ ꯑ ꯑꯩꯅ ꯅꯪ ꯀꯅꯥꯅꯣ ꯍꯪꯉꯒ ꯉꯥꯏꯈꯣ ꯍꯥꯏꯔꯒ ꯅꯪꯕꯨ ꯆꯥꯛ ꯆꯥꯔꯕ꯭ꯔꯣ ꯑꯇꯩ ꯑꯇꯣꯞꯄ ꯍꯪ ꯑꯗꯨꯃꯥꯏꯅ ꯈꯨꯝꯃꯛꯄꯗꯣ ꯑꯗꯨꯃꯥꯏꯅ ꯇꯧꯕꯒꯤ ꯑꯁ ꯁꯥꯎꯅꯤꯡꯃꯟꯗꯅ ꯅꯪꯕꯨ ꯃꯦꯁꯦꯁ ꯊꯥꯔꯛꯏꯁꯦ ꯀꯔꯤ ꯅꯪ ꯑꯩꯉꯣꯟꯗ ꯃꯇꯝ ꯃꯥꯡꯍꯟ ꯃꯇꯝ ꯃꯥꯡꯅꯕꯅꯦ ꯑꯩꯉꯣꯟꯗ ꯃꯦꯁꯦꯁ ꯊꯥꯔꯛꯀꯅꯨ ꯅꯪꯅ ꯊꯥꯅꯤꯡꯉꯗꯤ ꯑꯇꯣꯞꯄꯗ ꯊꯥꯔꯨꯆꯣꯅ ꯑꯩꯅ ꯕꯂꯣꯛ ꯍꯦꯛꯇꯥ ꯑꯗꯨ ꯍꯥꯏꯔꯝꯃ ꯕ꯭ꯂꯣꯛ ꯗꯥꯏꯔꯦꯛ ꯄꯤꯔꯕꯅꯦ ꯑꯗꯨ ꯍꯥꯏꯔꯞ ꯑꯗꯨ ꯂꯣꯏꯔꯒ ꯑꯇꯣꯞꯄ ꯅꯝꯕꯔꯗꯁꯨ ꯑꯃꯨꯛ ꯊꯥꯔꯛ ꯊꯥꯔꯛꯑꯦ ꯑꯗꯨꯗ ꯑꯩꯁꯨ ꯁꯥꯎꯅꯤꯡꯉ ꯅꯪꯗꯤ ꯅꯃꯥꯏ ꯌꯥꯝ ꯅꯃꯥꯏ ꯌꯥꯝ ꯊꯤ ꯀꯩꯅꯣ ꯇꯧꯋꯦ ꯍꯥꯏꯅ ꯀꯣ ꯑꯁ ꯌꯥꯝ ꯍꯥꯏꯈ꯭ꯔꯕꯅꯤꯍꯦ
ꯎꯝ ꯍꯝ
ꯑꯗꯨ ꯅꯝꯕꯔꯗꯣ ꯑꯩꯒꯤ ꯏꯃꯥꯟꯅꯕ ꯑꯃꯅ ꯄꯤꯕ ꯄꯤꯔꯝꯕ ꯑꯣꯏꯔꯝꯃꯦ ꯂꯥꯁ ꯇ ꯈꯪꯕꯗ ꯑ ꯑꯩꯁꯨ ꯁꯥꯎꯅꯤꯡ ꯃꯟꯗꯅ ꯏꯃꯥꯟꯅꯕꯗ ꯅꯪꯕꯨ ꯑꯩꯒꯤ ꯑꯩꯒꯤ ꯐꯣꯟ ꯅꯝꯕꯔ ꯁꯦ ꯅꯪꯒꯤ ꯁꯥꯟꯅꯄꯣꯠ ꯑꯣꯏꯅ ꯎꯔꯕꯣ ꯃꯤ ꯑꯇꯣꯞꯄꯗ ꯍꯦꯛꯇ ꯄꯪꯄꯤꯗ ꯄꯤꯁꯜꯂꯤ ꯑꯩꯁꯨ ꯅꯪꯒꯤ ꯅꯪꯒꯤ ꯅꯝꯕꯔꯗ ꯑꯩ ꯑꯩꯁꯨ ꯏꯃꯥꯟꯅꯕꯤ ꯌꯥꯝ ꯑꯈꯠꯄꯤ ꯑꯃꯗ ꯄꯤꯔꯗꯤ ꯅꯪꯁꯨ ꯅꯨꯡꯉꯥꯏꯒꯗ꯭ꯔꯅ ꯐꯖꯅ ꯍꯥꯏꯔꯝꯕꯅꯤꯍꯦ
ꯎꯝ ꯍꯝ
ꯑꯗꯨ ꯑꯗꯨꯗꯒꯤꯗꯤ ꯉꯁꯤ ꯐꯥꯎꯕꯗ ꯅꯝꯕꯔ ꯑꯟꯅꯣꯟ ꯅꯝꯕꯔ ꯁꯨꯡꯂꯥꯛ ꯍꯦꯛ ꯂꯥꯛꯇ꯭ꯔꯦ
ꯑꯆꯥ
ꯑꯗꯨꯅ ꯑꯟꯅꯣꯟ ꯅꯝꯕꯔꯒꯤ ꯑꯟꯅꯣꯟ ꯅꯝꯕꯔꯒꯤ ꯔꯦ ꯇꯤꯡꯗ ꯅꯪ ꯍꯧꯛ ꯉꯁꯥꯏ ꯍꯥꯏꯕꯗꯣ ꯑꯗꯨꯅ ꯅꯪ ꯅꯪꯕꯨꯗꯤ ꯌꯥꯎꯗꯦꯕ
ꯁꯕꯥꯁ ꯕ꯭ꯂꯣꯛ ꯊꯝꯅꯤꯡꯉꯥꯏꯒꯤ ꯀꯦꯇꯤꯒꯣꯔꯤꯗ ꯌꯥꯎꯗ꯭ꯔꯕ ꯑꯩ ꯑꯃꯨꯛꯀ
ꯍꯥ ꯑꯩꯅ ꯍꯧꯖꯤꯛ ꯍꯥꯏꯔꯤꯕ ꯃꯤꯒꯤ ꯇꯥꯏꯞꯇ ꯅꯪꯁꯨ ꯇꯧꯔꯛꯑꯗꯤ ꯑꯁ ꯃꯀꯣꯛꯇ ꯌꯥꯎꯔꯝꯕ ꯀꯅꯥ ꯈꯪꯅꯤ ꯃꯀꯣꯛꯇ ꯌꯥꯎꯔꯝꯃꯗꯤ
ꯎꯝ ꯎꯝ ꯎꯝ ꯍꯣꯏꯅꯦ ꯑꯗꯨꯃꯥꯏꯅ ꯈꯟꯒꯗꯧꯕꯅꯦ ꯍꯥꯏꯕꯗꯤ
ꯎꯝ
ꯉꯥꯇꯪ ꯋꯥꯔꯤ ꯁꯥꯕ ꯀꯥꯟꯗ ꯑꯥ ꯀꯩꯅꯣ ꯒ꯭ꯌꯥꯟ ꯇꯥꯕ ꯁꯥꯕꯁꯨ ꯌꯥꯏꯗꯅ ꯃꯤ ꯍꯥꯏꯕꯁꯦ ꯑꯈꯣꯏ ꯑꯩꯈꯣꯏ ꯁꯥꯕ ꯁꯥꯕ ꯌꯥꯏꯌꯦꯕ ꯒ꯭ꯌꯥꯟ ꯇꯥꯕꯀꯣ ꯑꯗꯣ ꯍꯟꯗ꯭ꯔꯦꯠ ꯄꯥꯔꯁꯦꯟ ꯊꯥꯖꯕ ꯌꯥꯗꯦꯕ ꯍꯧꯖꯤꯛ ꯑꯩꯉꯣꯟꯗꯁꯨ ꯁꯨꯅꯦꯕ ꯀꯃꯥꯏꯅ ꯑ ꯒ꯭ꯌꯥꯟ ꯇꯥꯕ ꯁꯥꯕꯗꯨ ꯂꯥꯏꯌꯦꯗꯅꯀꯣ ꯍꯟꯗ꯭ꯔꯦꯠ ꯄꯔꯁꯦꯟ ꯊꯥꯖꯕ ꯌꯥꯗꯦꯕ ꯑꯗꯨꯒꯤ ꯋꯥꯅꯤꯗ ꯑꯗꯨꯒꯤ ꯑꯥ ꯍꯧꯖꯤꯛꯀꯥꯟꯁꯦ ꯍꯣꯏ ꯌꯥꯝꯅ ꯊꯥꯖꯒꯟꯕꯁꯨ ꯌꯥꯎꯋꯦꯕꯀꯣ ꯃꯤ ꯈꯔꯁꯦ ꯑꯗꯣ ꯄꯪꯕ ꯌꯥꯗꯦ ꯍꯥꯏꯕꯁꯤꯅꯦꯕ ꯁꯤꯝꯄꯜ
ꯅꯨꯄꯤ ꯑꯣꯏꯒꯦꯔ ꯅꯨꯄꯥ ꯑꯣꯏꯒꯦꯔ ꯌꯥꯝ ꯄꯪꯉꯗꯤ ꯑꯗꯨꯝ ꯃꯤ ꯃꯤꯒꯤ ꯃꯈꯨꯠꯇ ꯇꯥꯔꯦ
ꯍꯣꯏ ꯍꯣꯏ
ꯑꯩꯈꯣꯏꯗꯤ ꯑꯗꯨꯅ ꯌꯥꯝꯅ ꯁꯤꯡꯒꯗꯕꯅꯦ ꯑꯩꯈꯣꯏꯗꯤ
ꯎꯝ ꯇꯧꯒꯦ ꯇꯧꯕꯅꯦ ꯇꯧꯒꯦꯗꯧꯕꯅꯦ ꯎꯄꯥꯏ ꯂꯩꯇꯦ ꯑꯗꯣ ꯑꯇꯩꯗꯤ ꯍꯥꯏꯔꯣ ꯑꯇꯩ ꯍꯪꯅꯤꯡꯕ ꯍꯥ ꯁꯤꯀ꯭ꯔꯦꯠ ꯃꯌꯥꯝꯁꯦ ꯍꯧꯖꯤꯛ ꯍꯥꯏꯗꯣꯛꯄ ꯍꯧꯔꯕꯅꯤꯀꯣ ꯁꯤꯀ꯭ꯔꯦꯠ ꯃꯌꯥꯝꯁꯦ ꯅꯨꯄꯥꯒꯤ ꯁꯤꯁ
ꯑꯩ ꯑꯃꯨꯛꯀꯁꯨ ꯍꯪꯉꯦꯅꯦ ꯅꯣꯏ ꯅꯨꯄꯥ ꯅꯨꯄꯥꯅꯅꯦ ꯃꯥꯒꯤ ꯅꯨꯡꯁꯤꯅꯕ ꯅꯨꯡꯁꯤꯅꯕꯤ ꯅꯨꯄꯤ ꯂꯩ ꯂꯩꯅ ꯑꯇꯣꯞꯄ ꯃꯦꯁꯦꯁ ꯀꯃꯥꯏꯟ ꯑꯗꯨ ꯍꯪꯉꯔꯣꯢꯒꯦ ꯃꯥ ꯅꯨꯄꯤ ꯂꯩꯅ ꯃꯥ ꯑꯇꯣꯞꯄ ꯅꯨꯄꯤ ꯄꯥꯝꯃ ꯑꯗꯤ ꯃꯥ ꯃꯥꯒꯤ ꯎꯝ ꯃꯥꯒꯤ ꯃꯑꯣꯡ ꯃꯇꯧꯁꯦ ꯀꯃꯥꯏꯅ ꯆꯦꯟꯖ ꯇꯧꯒꯦ ꯍꯥꯏꯔꯛꯅꯤ
ꯑꯗꯨ ꯑꯝ ꯑꯗꯨ ꯍꯧꯖꯤꯛꯀꯥꯟꯁꯦ ꯌꯥꯝꯅ ꯀꯩꯅꯣ ꯑꯥ ꯁꯤꯡꯕ ꯑꯃ ꯌꯥꯎꯑꯦꯕꯀꯣ ꯅꯨꯄꯥꯁꯤꯡꯁꯦ ꯀꯃꯥꯏꯟ ꯇꯧꯒꯦꯗ
ꯍꯧꯖꯤꯛ ꯑꯩ ꯍꯥꯏꯕꯗꯨꯅꯦ ꯍꯧꯖꯤꯛ ꯑꯩꯅ ꯋꯥ ꯉꯥꯡꯕꯁꯦ ꯍꯧꯖꯤꯛ ꯍꯧꯖꯤꯛ ꯐꯥꯎ ꯑꯣꯏꯅꯗꯤ ꯑꯐꯕ ꯃꯤ ꯃꯥꯜꯂꯝꯕꯁꯨ ꯌꯥꯏꯑꯕꯀꯣ ꯑꯗꯨꯁꯨ ꯇ꯭ꯔꯨ ꯀꯂꯔꯗꯤ ꯃꯅꯨꯡꯗ ꯂꯩꯔꯝꯕ ꯌꯥꯏꯑꯕ ꯒ꯭ꯌꯥꯟ ꯇꯥꯏꯅ ꯑꯗꯨꯅ ꯃꯄꯥꯟꯗ ꯈꯛ ꯊꯥꯖꯕ ꯌꯥ ꯗꯦꯕ ꯃꯥꯒꯤ ꯀꯔꯦꯛꯇꯔ ꯃꯥꯅ ꯇꯧꯊꯣꯔꯛ ꯑꯄꯒꯤ ꯑꯦꯕ꯭ꯔꯤ ꯅꯨꯡꯛ ꯑꯦꯟ ꯀꯣꯅꯔꯁꯦ ꯑꯩꯈꯣꯏꯅ ꯌꯦꯡꯕ ꯑꯃ ꯗꯔꯀꯥꯔ ꯑꯣꯏꯌꯦꯕ ꯑꯦꯡꯒꯜ ꯂꯣꯏꯅꯃꯛꯇꯤꯀꯣ ꯅꯠꯇ꯭ꯔꯗꯤ ꯉꯥꯛꯇꯪꯒꯤ ꯁꯔꯐꯦꯁꯇꯨꯗ ꯌꯦꯡꯉꯗꯤ